ꯇꯥꯕ꯭ꯔꯣ ꯑꯣ ꯑꯣ ꯐꯔꯦꯅꯦ
ꯎꯝ ꯍꯟꯗꯛꯁꯤ ꯇꯥ ꯇꯥꯕꯨ ꯇꯥꯔꯗꯤ ꯌꯥꯝ ꯍꯔꯥꯎꯕ ꯍꯥꯏꯇꯥꯔꯦ
ꯑꯗꯨꯒꯤ ꯆꯨꯝꯃꯦ ꯉꯁꯤꯗꯤ ꯃꯄꯥꯟ ꯊꯣꯛꯑꯔꯣꯏꯗ꯭ꯔꯣ
ꯍ‌ꯣꯏꯗ ꯑꯁ ꯍꯟꯗꯛꯇꯤ ꯊ‌ꯣꯛꯑꯔ‌ꯣꯏꯗ ꯇꯧꯍꯩꯗ‌ꯦ ꯑꯗꯨꯗꯤ
ꯎꯝ ꯉꯔꯥꯡꯒꯤ ꯉꯔꯥꯡ ꯌꯦꯡꯅꯤꯡꯉꯥꯏꯒꯤ ꯇꯨꯝꯒꯅꯤ ꯑꯩꯁꯨ ꯑꯁꯤ
ꯑꯧ
ꯅꯨꯡꯗꯥꯡꯒꯤꯗ‌ꯣ ꯌꯦꯡꯅꯤꯡꯕ ꯑꯗꯨ ꯇꯨꯝꯒꯅꯤ ꯎꯝ
ꯑꯁ ꯑꯩꯈꯣꯏꯗꯗꯤ ꯁꯤꯗꯗꯤ ꯊꯣꯛꯅꯤꯡ ꯉꯁꯨꯀꯣ ꯀꯩ ꯍꯥꯏꯇꯥꯔ‌ꯦ ꯁꯥꯃꯟꯕꯒꯤ ꯊ‌ꯣꯛꯅꯤꯡ ꯉꯁꯨ‌ ꯇꯟꯕꯗ‌ꯣ
ꯍ‌ꯣꯏ
ꯀꯩꯍꯥꯏꯇꯥꯔ‌ꯦ ꯈ‌ꯣꯏ ꯈꯨꯠ ꯁꯥꯖ‌ꯦ
ꯇꯤꯚꯤ
ꯇꯤꯚꯤꯗꯤ ꯂꯩꯇꯦꯗ ꯑꯩꯈꯣꯏ ꯍꯣꯁꯇꯦꯜꯗ ꯑꯦ ꯑꯩꯈꯣꯏ ꯃꯐꯝꯗ ꯁꯨꯃꯥꯏꯅ ꯇꯧꯕ ꯃꯄꯥꯟ ꯊꯣꯛꯑꯗꯤꯀꯣ ꯑꯩꯈꯣꯏꯅ ꯃꯥꯏ ꯆꯧꯕ ꯃꯅꯥꯛꯇ ꯐꯝꯃꯒ ꯃꯩ ꯇꯤꯛꯄꯗꯣ
ꯍꯥ
ꯑꯗꯨꯗ ꯌꯥꯝ ꯁꯥꯔꯛꯄꯗꯣ ꯃꯥꯏꯗ ꯑꯩꯈꯣꯏ ꯃꯥꯏꯗ ꯃꯩꯒꯤ ꯀꯩꯅꯣꯗꯣ ꯌꯥꯝ ꯁꯥꯔꯛꯄꯗꯣ
ꯍꯣꯏ
ꯑꯗꯨꯃꯥꯏꯅ ꯇꯧꯕ ꯑꯗꯨꯒꯤ ꯑꯁ ꯁꯃꯥꯜꯂꯦꯗ ꯁꯥꯕꯗꯣ ꯎꯝ ꯅꯨꯡꯁꯤꯠ ꯅꯨꯡꯁꯤꯠ ꯀꯨꯝꯕ ꯂꯥꯛꯑꯁꯨ ꯏꯤꯡꯕ ꯁꯨꯡꯂꯛ ꯂꯥꯛꯇꯕꯗꯣ ꯑꯥꯁꯤ ꯆꯥꯕ ꯈꯛꯇ ꯑꯗꯨꯝ ꯍꯨꯝꯃꯛꯄꯗꯣ
ꯑꯗꯨ ꯁꯥꯔꯗꯤ ꯁꯨꯃꯥꯏꯅ ꯃꯔꯛ ꯃꯔꯛ ꯇꯥꯎꯏ ꯑꯗꯨꯁꯨ
ꯎꯝ
ꯅꯣꯏꯒꯤꯗꯤ ꯈꯥꯔꯥ ꯁꯥꯔꯝꯒꯅꯤ
ꯑꯁ ꯑꯩꯈꯣꯏꯒꯤꯗꯤ ꯃꯔꯛ ꯃꯔꯛ ꯅꯨꯡꯇꯤꯒꯤ ꯁꯥꯕꯅꯤꯅ ꯇꯥꯟꯈ꯭ꯔꯕꯗꯣ
ꯁꯥꯕ ꯄꯥꯝꯗꯦ ꯑꯩꯁꯨ ꯂꯥꯏꯕ ꯉꯥꯝꯗꯦ ꯎꯝ
ꯅꯣꯡ ꯆꯨꯨꯔꯗꯤ ꯍꯔꯥꯎꯔꯦꯗ ꯑꯩꯈꯣꯏꯗꯤ ꯑꯗꯨꯝ ꯍꯪꯉꯣꯏꯅꯦ ꯑꯩꯈꯣꯏꯁꯦ ꯍꯪꯉꯣꯏꯒ ꯆꯞ ꯃꯥꯟꯅꯔꯦ ꯅꯣꯡ ꯆꯨꯔꯗꯤ ꯍꯔꯥꯎꯕꯗꯣ ꯍꯝ
ꯑꯩꯈꯣꯏꯗꯤ ꯉꯔꯥꯡ ꯅꯣꯡꯒ ꯆꯨꯏ ꯌꯦ
ꯑꯣ
ꯉꯥꯁꯤꯒꯤ ꯋꯦꯗꯔꯁꯦ ꯌꯥꯝ ꯅꯨꯡꯉꯥꯏꯌꯦ
ꯑꯣ
ꯑꯗꯨꯨꯝ ꯌꯥꯝ ꯁꯥꯕꯁꯨ ꯅꯠꯇꯦ ꯌꯥꯝ ꯏꯪꯕꯁꯨ ꯅꯠꯇꯦ ꯑꯗꯨꯝ ꯂꯥꯛꯑꯣ ꯅꯨꯡꯉꯥꯏꯕꯗꯣ
ꯑ
ꯑꯩꯈꯣꯏꯒꯤ ꯔꯨꯝꯗ ꯏꯪꯕꯅꯤꯅ ꯑꯗꯨꯝ ꯅꯨꯡꯉꯥꯏꯗ ꯁꯥꯔꯁꯨ ꯄ꯭ꯔꯣꯕ꯭ꯂꯦꯝꯗꯤ ꯂꯩ ꯃꯔꯛ ꯕ꯭ꯔꯗ ꯑꯁ ꯁꯨꯃꯥꯏ ꯃꯨꯠꯂꯗꯤ ꯅꯨꯡꯗꯥꯡꯗꯤ ꯈꯔꯗꯤ ꯁꯥꯏ
ꯑꯁ ꯑꯩꯈꯣꯏꯗꯤ ꯃꯩ ꯃꯨꯠꯈ꯭ꯔꯗꯤ ꯂꯩꯕꯁꯨꯛꯉꯝ ꯉꯝꯗ꯭ꯔꯦꯗ
ꯍꯣꯏ ꯇꯧꯔꯝꯒꯅꯤ
ꯃꯥꯏ ꯉꯥꯏꯍꯛ ꯃꯨꯠ ꯈꯔ꯭ꯗꯤ ꯔꯨꯝ ꯁꯥꯒꯠ ꯄꯥꯁꯦ ꯁꯥꯒꯠ ꯄꯥꯁꯦ
ꯎꯝ ꯏꯟꯗꯁꯇ꯭ꯔꯤ ꯃꯌꯥꯝꯗꯨꯒ ꯑꯗꯨꯒ ꯒꯥꯔꯤꯁꯤꯡꯅ ꯑꯗꯨꯒ ꯕ꯭ꯂꯦꯛ ꯇꯣꯞ ꯌꯥꯝ ꯊꯥꯕꯗꯨꯁꯨ ꯀꯣ ꯑꯗꯨ ꯌꯥꯝ ꯁꯥꯕꯗꯣ ꯀꯟꯕꯅꯦ
ꯎꯝ ꯑꯁ ꯑꯁꯤ ꯅꯨꯄꯤꯀꯣ ꯀꯩ ꯍꯥꯏꯁꯤꯔ ꯎꯒꯨꯝꯕꯁꯨ ꯌꯥꯝꯗ꯭ꯔꯕꯅꯤꯅꯀꯣ
ꯍꯣꯏ
ꯋꯥꯏꯌꯦꯕ ꯁꯤꯗꯗꯤ ꯂꯧ ꯈꯛꯇ ꯂꯧ ꯈꯛꯇ ꯂꯧ ꯂꯧ ꯃꯐꯝꯅꯤꯅꯀꯣ ꯁꯤꯗꯩꯁꯨ
ꯍꯣꯏ
ꯀꯩꯅꯣ ꯃꯣꯏ ꯑꯩꯅ ꯂꯩꯕ ꯃꯐꯝꯗꯣ
ꯎꯝ
ꯆꯥꯛ ꯀꯩꯅꯣ ꯑꯩꯈꯣꯏꯒꯤ ꯁꯄ꯭ꯂꯥꯏ ꯇꯧꯕ ꯃꯐꯝꯅꯦꯅ ꯑꯗꯨꯃꯥꯏꯅ ꯑꯣꯏ
ꯑꯣ
ꯋꯥꯕꯗꯣ ꯑꯩꯈꯣꯏꯁꯨ ꯁꯥꯃꯥꯟꯕꯒꯤ ꯑꯗꯣ ꯅꯨꯡꯁꯤꯕ ꯍꯥꯏꯔꯒꯅꯣ ꯃꯣꯏꯗꯁꯨ
ꯍꯣꯏ
ꯑꯩꯈꯣꯏ ꯍꯣꯁꯇꯦꯜꯗꯒꯤ ꯌꯦꯡꯊꯣꯛꯑꯗꯤ ꯍꯧꯖꯤꯛ ꯃꯇꯝꯁꯦ ꯃꯣꯏꯅ ꯐꯧ ꯂꯤꯡꯕꯗꯣ
ꯎꯝ
ꯑꯗꯨꯃꯥꯏꯟ ꯇꯧꯅꯩꯌꯦꯕ ꯃꯣꯏ ꯃꯇꯝꯒꯤ ꯍꯧꯖꯤꯛ ꯐꯧ ꯂꯤꯡꯕꯩꯒꯤꯀꯣ ꯑꯗꯨꯒꯤ ꯍꯨꯟꯁꯦ ꯍꯨꯟ ꯁꯤꯡꯉꯛꯄ ꯃꯣꯏꯕꯨ ꯎꯔꯗꯤ ꯐꯧ ꯂꯤꯡꯉ ꯎꯕ
ꯎꯝ ꯑꯣ ꯑꯈꯣꯏꯗꯤ ꯁꯥꯕ ꯃꯐꯝꯁꯤꯗꯤ ꯏꯁ ꯂꯥꯏꯕ ꯁꯨꯉꯝ ꯉꯝꯗꯦ ꯃꯥꯏꯒ꯭ꯔꯦꯟ ꯀꯣꯛꯀ ꯌꯥꯝ ꯆꯤꯛꯂꯒ ꯑꯁ ꯑꯃꯨꯛ ꯍꯧꯋꯦ
ꯑꯣ ꯁꯤꯗꯅ ꯑꯃꯨꯛ ꯏꯪꯕ ꯃꯇꯝꯗꯅ ꯐꯖꯅ ꯍꯦꯟꯖꯟꯅ ꯏꯪꯕ ꯑꯃꯨꯛ ꯎꯝ ꯀꯩꯅꯣ ꯎꯟꯗꯤ ꯇꯥꯗꯕ ꯑꯗꯨ ꯑꯣꯏꯔꯁꯨ ꯀꯩ ꯍꯥꯏꯁꯤꯔꯥ ꯑ ꯑꯩꯈꯣꯏꯔꯣꯝꯗꯗꯤ ꯀꯩ ꯍꯥꯏꯁꯤꯔꯥ ꯏꯪꯉꯁꯨ ꯅꯨꯡꯊꯤꯟꯒꯨꯝꯕꯗꯗꯤ ꯅꯨꯡꯁꯥ ꯐꯖꯅ ꯁꯣꯛ ꯊꯣꯛꯑꯒ ꯅꯨꯡꯉꯥꯏꯗꯅ ꯅꯨꯡꯁꯥ ꯅꯨꯡꯁꯥꯗꯒꯤ ꯌꯥꯏꯔꯒ ꯑꯩꯈꯣꯏꯁꯨ
ꯍꯣꯏ
ꯑꯗꯨ ꯁꯤꯗꯗꯤ ꯑꯗꯨꯃꯥꯏꯅ ꯇꯧꯗꯕ ꯁꯤꯗꯅꯀꯣ ꯍꯞꯇꯥ ꯑꯃꯒꯨꯝꯕ ꯁꯥ__ ꯍꯞꯇꯥ ꯑꯅꯤꯒꯨꯝꯕ ꯅꯨꯡꯁꯥ ꯊꯣꯛꯇꯕ
ꯑꯣ ꯑꯣ
ꯃꯣꯏ ꯂꯩꯆꯤꯟꯗꯨ ꯌꯥꯝ ꯊꯥꯏꯌꯦꯕ ꯂꯩꯆꯤꯟ ꯑꯗꯨꯝ ꯍꯨꯝꯕ ꯑꯗꯨꯒꯤ ꯑꯁ ꯗ꯭ꯔꯦꯁꯄꯨꯗꯤ ꯑꯗꯨ ꯃꯇꯝꯗ ꯗ꯭ꯔꯦꯁ ꯈꯣꯏꯒ ꯁꯨꯕ ꯌꯥꯗ꯭ꯔꯦ ꯄꯨꯡꯀꯡ__ ꯀꯪꯗꯦꯕ ꯀꯥ ꯃꯅꯨꯡꯗ ꯐꯧꯅꯤꯉꯥꯏꯁꯨ __ ꯀꯥ ꯃꯅꯨꯡꯗ ꯐꯧꯔꯁꯨ ꯐꯦꯟꯗꯤ ꯎꯨꯡꯕ ꯇꯟꯕ ꯏꯪꯕꯒꯤ ꯑꯗꯨꯒ ꯃꯄꯥꯟꯗ ꯐꯧꯔꯗꯤ ꯂꯩꯆꯤꯜꯅ ꯑꯗꯨꯝ ꯆꯣꯠꯍꯟꯕ
ꯎꯝ ꯆꯥꯎꯔꯝꯒꯅꯤ ꯇꯦꯔꯦꯁ ꯑꯃ ꯂꯩꯔꯗꯤ ꯈꯔ ꯐꯅꯤ
ꯑ ꯇꯦꯔꯦꯁꯄꯨꯗꯤ ꯂꯩꯌꯦꯕ ꯇꯦꯔꯦꯁꯇꯣ ꯇꯦꯔꯦꯁꯇ ꯐꯧꯕꯗꯣ ꯂꯩ ꯆꯤꯜꯅ ꯑꯗꯨꯝ ꯂꯥꯛꯑꯒ ꯑꯗꯨꯝ ꯆꯣꯠꯍꯜꯂꯦ
ꯑꯣꯗꯤꯇꯣꯔꯤꯌꯝꯒꯨꯝꯕ ꯑꯃ ꯂꯩꯑꯔꯗꯤꯀꯣ ꯑꯗꯨꯒꯨꯝꯕꯗꯨꯗꯤ ꯑꯗꯨ ꯂꯩꯕꯅ ꯐꯥꯒꯅꯤ ꯍꯥꯏꯕ ꯈꯜꯂꯦ
ꯋꯦꯡ
ꯈꯨꯠꯁ ꯈꯪꯗꯦ ꯄꯣꯂꯨꯁꯟꯖꯦ
ꯉꯥꯏꯕ ꯉꯝꯗ꯭ꯔꯦ ꯑꯩꯈꯣꯏ ꯆꯍꯤ ꯑꯃꯁꯦ ꯉꯥꯏꯕ ꯉꯝꯗ꯭ꯔꯦ
ꯑꯗꯨꯒ ꯅꯥꯕꯁꯨ ꯌꯥꯝ ꯇꯣꯏꯅ ꯇꯥꯎꯔꯅꯤ ꯍꯥꯏꯕ
ꯍꯣꯏ ꯍꯣꯏ ꯍꯣꯏ ꯑꯩꯗꯨꯝ ꯂꯥꯛꯄꯗꯟ ꯈꯔ ꯅꯥꯒꯜꯂꯤꯅꯦ
ꯑ ꯁꯨꯃꯥꯏꯅ ꯇꯥꯎꯒꯅꯤ ꯑꯈꯣꯏꯒꯤ ꯏꯝ ꯏꯃꯦꯝꯁꯤꯁ ꯇꯦꯝꯗꯣ ꯃꯣꯏꯅ ꯀꯔꯤ ꯍꯥꯏꯗꯥꯔ ꯏꯟꯚꯥꯏꯔꯣꯟꯃꯦꯟ ꯐꯠꯇꯕꯒꯤ ꯑꯗꯨꯝ
ꯎꯝ
ꯀꯥꯟꯗꯦ ꯅꯍꯥꯟꯒꯨꯝꯅ ꯇꯥꯎꯗꯣꯏꯗꯨꯅ ꯁꯨꯃꯥꯏꯅ ꯇꯥꯎꯒꯅꯤ
ꯍꯥꯟꯅꯗꯤ ꯌꯥꯝ ꯅꯥꯒꯟꯗꯕ꯭ꯔꯦꯕ ꯑꯩꯁꯦ ꯑꯗꯣ ꯁꯤꯗꯤ ꯂꯥꯛ ꯄꯨꯗꯤ ꯀꯩꯍꯥꯏꯇꯔꯦ ꯌꯥꯝ ꯅꯥꯒꯟꯕ ꯍꯥꯏꯇꯥꯔꯦ ꯑꯩ ꯀꯨꯏꯗ꯭ꯔꯤ ꯉꯔꯥꯡ ꯀꯩꯍꯥꯏꯁꯤꯔ ꯑ ꯂꯣꯛ ꯊꯨꯡꯕ ꯍꯥꯏꯗ꯭ꯔꯥ ꯑꯗꯨꯝ ꯅꯥꯇꯣꯟ ꯒꯨꯝꯕ ꯐꯨꯟꯕꯗꯣ ꯇꯧꯔꯝꯕꯅꯤꯅꯦ ꯌꯥꯝ ꯁꯥꯔꯁꯨ ꯑꯗꯨꯃꯥꯏꯅ ꯇꯧꯕꯗꯣ ꯇꯟꯕꯅꯤꯅꯦ
ꯎꯝ
ꯑꯩꯅ ꯁꯥꯔꯗꯤꯀꯣ ꯑꯅꯤꯔꯛ ꯑꯍꯨꯝꯕꯛꯇꯤ ꯍꯨꯗꯕ ꯑꯩꯩꯅ ꯅꯣꯡꯃꯗ ꯑꯗꯨꯃꯥꯏꯅ ꯑꯗꯨꯝ ꯇꯧꯕ
ꯂꯥꯛ ꯊꯣꯝꯕꯁꯦ ꯑꯗꯨꯝ ꯊꯣꯝꯕꯁꯦ ꯀꯔꯤ ꯍꯥꯏꯗ ꯑꯗꯨ ꯑꯗꯨ ꯍꯕꯇꯌ ꯇꯠ ꯅ ꯑꯗꯨꯨꯝ ꯐꯥꯅꯤ ꯊ
ꯎꯝ
ꯑꯃꯒ ꯂꯣꯏꯔꯒꯅ ꯑꯗꯨꯝ ꯐꯥꯕ ꯍꯥꯎꯅꯤ ꯁꯨꯃꯥꯏꯅ ꯇꯥꯎꯋꯦ ꯑꯩꯗꯤ ꯁꯩꯅꯥꯁꯨ ꯑꯃꯨꯛ ꯂꯥꯏꯕꯅꯤꯅꯀꯣ ꯑꯣ ꯌꯥꯝ ꯌꯥꯝ ꯋꯥꯕꯅꯤ ꯑꯗꯨꯒ ꯍꯧꯖꯤꯛꯇꯤ ꯌꯥꯝ ꯀꯟꯕꯁꯨ ꯅꯠꯇꯦ ꯑꯩ ꯑꯉꯥꯡ ꯑꯣꯏꯔꯤꯉꯩꯗ ꯑꯩꯒꯤ ꯏꯃꯥꯅꯀꯣ ꯈꯪꯗꯦ ꯁꯩꯅꯥꯖꯀꯤ ꯍꯤꯗꯥꯛ ꯑꯃ
ꯑꯗꯨ ꯃꯥꯅ ꯇꯧꯔꯛꯄꯗꯒꯤ ꯑꯗꯨꯗꯒꯤ ꯍꯦꯟꯅ ꯅꯨꯡꯉꯥꯏꯈ꯭ꯔꯦ ꯑꯁ ꯀꯟꯕ ꯀꯥꯟꯗꯗꯤ ꯌꯥꯝ ꯋꯥꯕꯅꯤꯀꯣ
ꯎꯝ ꯍꯣꯏ
ꯆꯨꯔꯗꯤ ꯏꯪꯕ ꯑꯃꯨꯛ ꯑꯃꯨꯛ ꯏꯪꯉꯗꯤ ꯑꯩꯈꯣꯏꯒꯤ ꯑꯗꯨ ꯕ꯭ꯂꯣꯛ ꯇꯥꯎꯕꯗꯣ ꯇꯣꯟꯗ
ꯎꯝ
ꯑꯁ ꯇꯨꯝꯃꯒ ꯇꯨꯝꯃꯒ ꯌꯥꯝ ꯅꯨꯡꯉꯥꯏꯇꯕꯗꯣ ꯑꯁꯨꯃꯥꯏ
ꯑꯩꯕꯨꯗꯤ ꯁꯩꯅꯁꯤꯗꯤ ꯀꯩꯁꯨ ꯇꯧꯗꯦꯕ ꯏꯆꯦꯗꯣ
ꯎꯝ
ꯍꯥꯟꯅ ꯑꯩꯒ ꯂꯩꯃꯤꯟꯅꯕꯗꯣ ꯃꯥ ꯁꯩꯅꯁ ꯆꯠꯃꯤꯅꯦꯕ ꯃꯥꯁꯨꯣ ꯑꯁ
ꯑꯥ
ꯃꯥꯒ ꯔꯨꯝꯝ ꯊꯥꯡꯅꯕꯗꯣ ꯃꯥ ꯁꯅꯁ ꯃꯃ ꯂꯅꯥꯑꯣꯕ ꯃꯇꯝꯗꯨ ꯍꯣꯏ ꯍꯣꯏ ꯃꯗꯨ ꯅꯨꯡꯉꯥꯏꯅꯇꯧꯅꯦ ꯃꯥꯅ ꯏꯁꯅꯣꯔ ꯇꯧꯕꯗꯣ
ꯑꯗꯨ ꯍꯣꯏ ꯃꯣꯏꯒꯤ ꯇꯣꯟꯗ ꯑꯗꯨꯒꯤꯅꯦ ꯇꯥꯎꯕ ꯉꯝꯗꯕꯩꯅꯦ ꯑꯩꯗꯤ ꯑꯆꯧꯕꯧꯕꯩꯗꯤ ꯇꯥꯎꯕꯗꯤ ꯇꯥꯎꯗꯦ
ꯑ
ꯅꯠꯇꯣꯣꯗ ꯑ ꯀꯔꯤꯌꯥꯗ ꯑꯗꯨꯗꯒꯤ ꯁꯣꯟ ꯂꯣꯟꯕꯗꯣ ꯉꯝꯗꯕꯒꯤꯅꯤ ꯃꯣꯏꯗꯣ
ꯎꯝ
ꯁꯤꯤꯟꯥꯁ ꯀꯥꯥꯟꯕꯅꯤ
ꯋꯥꯗꯤ ꯃꯥꯗ ꯁꯥꯏꯅꯁꯇ ꯌꯥꯝ ꯁꯤꯦꯔꯤꯌꯁ ꯑꯣꯏꯒꯅꯦꯕ ꯃꯥꯗꯤ
ꯎꯝ
ꯌꯥ ꯑꯃ ꯄꯥꯏ ꯑꯃ ꯄꯥꯏ ꯁ ꯐꯥꯎ ꯐꯥꯎꯗꯕ ꯃꯥꯏꯗꯧ
ꯎꯝ
ꯑꯁ ꯃꯣꯏꯁꯤꯦ ꯂꯨꯏꯅꯦ ꯌꯥꯝ ꯁꯥꯔꯁꯨ ꯍꯦꯟ ꯃꯈꯥꯗ ꯂꯩꯕ ꯌꯥꯗꯦ ꯍꯥꯏꯕꯒꯨꯝꯕ ꯃꯣꯏꯁꯦ
ꯑꯣ ꯍꯣꯏ ꯍꯣꯏ ꯇꯥꯥꯎꯑꯣꯕꯅꯦ ꯎꯝ ꯅꯇꯣꯟꯅꯣ ꯑꯗꯨꯝ ꯑꯃꯨꯛ ꯂꯣꯛ ꯇꯎꯅꯤ ꯑꯗꯨꯒ ꯂꯥꯛ ꯂꯣꯛ ꯊꯨꯝꯕꯗꯣ ꯑꯕꯨꯧ ꯍꯥꯎꯒꯅꯤ ꯍꯧꯖꯤꯛꯀꯥꯟꯅꯤ ꯑꯩꯗꯤ ꯀꯟꯕꯅꯤꯅ ꯁꯨꯃꯥꯏꯅ ꯇꯥꯗꯦ
ꯑ ꯏꯃꯥꯟꯅꯕ ꯑꯃꯁꯨ ꯂꯩꯌꯦꯕ ꯃꯥꯗꯤ ꯁꯤꯗ ꯀꯨꯂꯔ ꯈꯣꯏꯗꯣ ꯐꯦꯟꯕꯨꯗꯤ ꯊꯥꯕ ꯑꯗꯨ ꯀꯨꯂꯔ ꯊꯥꯕ ꯌꯥꯗꯦ ꯍꯥꯏꯅꯒꯨꯝꯕ ꯑꯥ ꯆꯤꯟꯅ ꯇꯨꯝꯕ ꯀꯨꯂꯔꯒꯤ ꯅꯨꯡꯁꯤꯠ ꯐꯪꯗꯕ ꯃ ꯐꯝꯂꯒ ꯇꯨꯝꯕꯅꯦ ꯃꯥꯁꯦ ꯀꯥꯟꯁꯤꯗ
ꯑꯁ ꯌꯥꯝ ꯋꯥꯕꯒꯤ ꯑꯗꯨꯅ ꯈꯔ ꯐꯥꯏꯌꯦꯅꯀꯣ ꯁꯨꯃꯥꯏꯅ ꯇꯥꯎꯕꯅꯦ
ꯎꯝ
ꯃꯇꯣꯟ ꯂꯣꯛꯇꯥꯕꯔꯣꯛꯀꯤꯗꯤ ꯁꯨꯃꯥꯏꯗꯣꯇꯥꯎꯕꯅ ꯐꯥꯏꯌꯦꯅ ꯑꯗꯨꯝ ꯈꯟꯕꯅꯦ ꯆꯥꯔꯁꯨ
ꯎꯝ
ꯎ ꯎ
ꯎꯝ ꯅꯪꯁꯦ ꯀꯩꯅꯣ ꯂꯥꯏꯔꯤꯛ ꯀꯩꯅꯣ ꯍꯧꯖꯤꯛ
ꯍꯥꯥ ꯀꯂꯦꯖꯇꯤ ꯀꯥꯕ ꯂꯣꯏꯔꯦ ꯑꯗꯨꯒ ꯍꯧꯖꯤꯛꯇꯤ ꯀꯔꯦꯟꯁꯤ ꯇꯥ ꯇ ꯑꯦꯛꯖꯥꯝ ꯊꯥꯒꯦꯅ ꯇꯥꯔꯦ ꯇꯥꯒꯦꯅꯀꯣ ꯇꯥꯎꯔꯒ ꯂꯥꯛꯑꯦ ꯇꯥꯕ꯭ꯔꯣ ꯎꯝ ꯑꯦꯛꯖꯥꯝ ꯊꯥꯔꯒꯦ ꯑꯩꯅ ꯂꯥꯛꯕ ꯅꯠꯇ ꯂꯔꯦꯛꯀ ꯕꯣꯜ ꯑꯃ ꯍꯥꯎꯕꯗꯒꯤꯂꯔꯤꯒ ꯄꯥꯈꯤꯗ ꯃꯥ꯭ꯔꯦ
ꯛꯖꯝ ꯍꯣꯏ ꯑꯦꯛꯖꯥꯝ ꯊꯥꯕ ꯌꯥꯗꯤꯀ ꯑꯦꯛꯖꯥꯝ ꯃꯌꯥꯝ ꯊꯥꯍꯧꯕꯗꯣ
ꯎꯝ ꯎꯝ ꯍꯣꯏ ꯍꯧꯗꯤ ꯐꯥꯌꯦꯦ ꯅꯠꯇꯦꯗ ꯑꯣꯥ ꯌꯦꯡꯁꯦꯅꯀꯣ
ꯑꯣ ꯑꯗꯨꯃꯥꯏꯅ ꯇꯧꯕ ꯑꯗꯨꯝ ꯇꯨꯃꯤꯟ ꯅ ꯂꯩꯕꯩ ꯁꯔꯨꯛꯄꯨꯗꯤꯀꯣ ꯀꯩ ꯍꯥꯏꯁꯦ ꯑꯁ ꯏ ꯈꯔꯗꯤ ꯂꯩꯌꯦꯕ ꯀꯔꯤ ꯇꯧꯁꯤ꯭ꯔꯥꯁꯨ ꯈꯪꯗꯕ ꯑꯗꯨꯒ ꯇ꯭ꯔꯥꯏꯁꯨ ꯁꯨꯝ ꯇꯧ ꯇꯧꯁꯕ
ꯍꯣꯏ
ꯑꯗꯨꯃꯥꯏꯅ ꯑꯗꯨꯏ ꯁꯔꯨꯛꯄꯨꯗꯤ ꯈꯔ ꯇꯧꯊꯣꯛꯍꯧꯕꯗꯣ
ꯎꯝ ꯆꯨꯝ
ꯑꯃ ꯑꯃ ꯑꯃꯨꯛ ꯂꯩꯇ꯭ꯔꯗꯤ ꯑꯃ ꯑꯃꯨꯛ ꯊꯤꯔꯒ ꯀꯩꯅꯣ ꯇꯧꯕꯗꯣ ꯁꯨꯃꯥꯏꯅ ꯇꯧꯔꯗꯤ ꯑꯩꯈꯣꯏꯅ ꯍꯥꯏꯕꯗꯨꯅ ꯍꯣꯠꯅꯕ ꯀꯟꯕ ꯍꯣꯏꯗꯤ ꯑꯗꯨꯝ ꯃꯍꯩ ꯂꯩꯕꯗꯣ
ꯑꯗꯨꯒꯤꯅꯦ ꯅꯦ ꯀꯌꯥꯝ ꯄꯥꯔꯗꯤ
ꯑ
ꯅꯣꯕꯦꯜꯁ ꯑꯃꯨꯛ ꯄꯥꯝꯃꯤ ꯑꯗꯨꯒ ꯍꯧꯖꯤꯛꯁꯦ ꯄꯥꯅꯤꯡꯗ꯭ꯔꯦ ꯍꯥꯏꯕꯗꯤ ꯕꯣꯜꯒ ꯌꯦꯡꯉꯦ ꯑꯃꯨꯛ ꯇꯨꯝꯅꯤꯡꯉꯦ ꯅꯗꯦ
ꯑꯩꯗꯤ ꯀꯇ ꯂꯥꯏꯔꯤꯛ ꯀꯩ ꯍꯥꯏꯇꯥꯔꯦ ꯌꯥꯝ ꯄꯥꯕ ꯉꯝꯕ ꯈꯣꯏꯗ꯭ꯔꯤꯕꯣ ꯐꯩꯀꯣ ꯑꯁ ꯑꯩꯗꯤꯤ ꯀ ꯐ ꯂꯦꯔꯤꯛꯁ ꯑꯣ ꯌꯥꯝꯁꯦ ꯃꯤ ꯈꯔꯗꯤ ꯌꯥꯝ ꯄꯥꯅꯤꯡꯕ ꯈꯣꯏꯁꯨ ꯂꯩꯕ ꯑꯩꯗꯤ ꯑꯗꯨꯒꯨꯝꯕ ꯅꯠꯇꯦꯕ
ꯎꯝ
ꯑꯗꯨꯒꯤ ꯑꯩꯒꯤ ꯑꯩꯗꯤ ꯀꯔꯤ ꯍꯥꯏꯇꯥꯔꯦ ꯄꯥꯗ꯭ꯔꯗꯤ ꯌꯥꯗ꯭ꯔꯦ ꯍꯥꯏꯕꯒꯗꯣ ꯑꯗꯨꯒꯨꯝꯕ ꯈꯛꯇ ꯃꯇꯝꯗ ꯄꯥꯏꯌ‌ꯦꯗ ꯑꯩꯗꯤ ꯃꯤꯁꯤꯡꯁꯦ ꯄꯦꯁꯤꯞ ꯔꯤꯗꯤꯡ ꯑꯃ ꯑꯦꯛꯇꯤꯚ ꯔꯤꯗꯤꯡ ꯂꯩꯌꯦꯕꯗꯣ ꯑꯥ ꯑꯗꯨꯒꯨꯝꯕꯅꯤꯗ ꯑꯩꯈꯣꯏꯗꯤ ꯑꯝꯃ ꯄꯥꯗ꯭ꯔꯗꯤ ꯌꯥꯗ꯭ꯔꯦ ꯍꯥꯏꯕꯒꯨꯝꯕ ꯃꯇꯝꯗ ꯈꯛꯇ ꯄꯥꯕꯗꯣ
ꯎꯝ ꯃꯔꯛ ꯃꯔꯛꯇ ꯍꯥꯏꯕꯗꯤ ꯍꯣꯏ ꯑꯩꯈꯣꯏ ꯍꯥꯏꯌꯦꯅꯗꯤ ꯇꯥꯎꯕ ꯅꯠ ꯅꯠꯇꯦꯀꯣ ꯑꯗꯨ ꯑꯣꯏꯔꯁꯨ ꯑꯩꯅ ꯈꯟꯕꯗꯤ ꯏꯁ꯭ꯀꯨꯜ ꯂꯥꯏꯔꯤꯛꯀ ꯇꯝꯕ ꯃꯤꯒ ꯇꯝꯗꯕ ꯃꯤꯒꯤ ꯃꯥꯏꯟ ꯁꯦꯠꯁꯦ ꯇꯣꯉꯥꯟꯗꯤ ꯇꯣꯉꯥꯟꯕꯅꯤꯀꯣ
ꯎꯝ
ꯄꯨꯟꯕ ꯀꯥꯟꯗ ꯅꯣꯏꯁꯨ ꯈꯪꯕꯗꯤ ꯈꯪꯉꯝꯒꯅꯤ ꯁꯨꯃꯥꯏꯅ ꯇꯥꯎꯋꯦ ꯑꯗꯨꯝ ꯂꯝ ꯀꯔꯤ ꯍꯥꯏꯁꯤꯔꯥ ꯑꯃꯗ ꯑꯩꯈꯣꯏꯒꯤ ꯋꯥꯗꫭ ꯂꯧꯅꯤꯡꯗꯕ ꯃꯤꯒꯤ ꯋꯥ ꯂꯧꯅꯤꯡꯗꯕ ꯍꯥꯏꯕꯗꯤ ꯃꯥꯏꯟꯁꯦꯠꯇꯣ ꯈꯔꯗꯤ ꯇꯣꯡꯉꯥꯟꯗꯤ ꯇꯣꯉꯥꯟꯜꯂꯤ ꯂꯥꯏꯔꯤꯛ ꯇꯝꯕ ꯇꯝꯕꯒ ꯇꯝꯗꯕꯁꯦ ꯁꯨꯃꯥꯏꯅꯗꯤ ꯇꯥꯎꯋꯦ ꯑꯗꯨ ꯅꯦꯒꯦꯇꯤꯞ ꯊꯤꯡꯀꯤꯡ ꯑꯗꯨ ꯑꯣꯏꯔꯥꯁꯨ ꯌꯥꯝꯅꯁꯨ ꯂꯩꯌꯦ ꯂꯥꯏꯔꯤꯛ ꯇꯝꯗꯕꯥꯁꯤꯡꯁꯦ
ꯍꯣꯏ ꯃꯔꯛ ꯃꯔꯛꯇꯥ ꯐꯠꯇꯦ ꯑꯗꯨ ꯑꯣꯏꯔꯁꯨ ꯑꯗꯨꯨꯝ ꯌꯥꯝꯅ ꯍꯥꯏꯕꯗꯤ ꯃꯤꯅ ꯍꯥꯏ ꯉꯥꯡꯕꯗꯣ ꯐꯥꯅꯤ